ꯍꯜꯂꯣ ꯇꯥꯕ꯭ꯔꯣ
ꯇꯥꯌꯦ꯫
ꯀꯔꯤ ꯌꯝꯃꯦ ꯅꯣꯏꯁꯤ ꯑꯣꯏꯕ꯭ꯔꯣ꯫
ꯐꯦꯟ ꯐꯦꯟ ꯐꯦꯟ ꯒꯤ ꯃꯈꯣꯟ ꯇꯥꯕ꯭ꯔꯣ꯫
ꯁꯥꯗ ꯑꯦꯗꯤꯗꯕꯔꯤ꯫ ꯂꯝꯕꯤꯗ ꯂꯩꯕꯅꯤꯅ ꯍ__ ꯇꯥꯕ꯫
ꯍꯣ ꯍꯣ ꯫
ꯂꯥ꯭ꯔꯕꯣ ꯂꯝꯕꯤ꯫
ꯎ ꯎꯝ
ꯂꯛꯄꯔꯣ꯫ ꯃꯥꯒꯤꯁꯨ ꯇꯦꯛꯁ ꯌꯥꯝꯝ ꯂꯥꯛꯄ ꯃꯥꯂꯦꯗ꯫
ꯃꯥꯂꯦ ꯍꯨꯒꯤ꯫ ꯀꯜꯦꯕꯨꯄꯗꯣꯃꯅꯤ ꯅꯅꯁꯗꯦ꯫ ꯐꯦꯟ ꯒꯤ ꯇꯥꯏꯕꯣ꯫ ꯑꯗꯣ ꯍꯣꯔꯦꯟꯗꯤ ꯀꯩ ꯌꯦꯟꯁꯥꯡ ꯆꯥꯗꯣꯏꯅꯣ ꯂꯗꯥꯥꯎ ꯆꯥꯔꯁꯤꯦꯔꯥ꯫
ꯈꯃꯦꯟꯁꯤꯡꯟ
ꯈꯥꯃꯦꯟ ꯑꯁꯤꯟꯕ꯫
ꯎꯝ꯫
ꯈꯥꯃꯦꯟ ꯑꯁꯤꯟꯕꯒ ꯑꯂꯨꯒ꯫
ꯇꯥꯕ꯫
ꯑ꯫
ꯑꯩꯈꯣꯏ ꯆꯦꯗꯣ꯫
ꯎꯝ꯫
ꯂꯨꯄꯥ ꯆꯥꯝꯃ ꯀꯥꯞꯄꯤꯌꯣꯅ ꯇꯦꯛꯁ ꯊꯥꯔꯛꯑꯦ ꯌꯥꯎꯗ ꯑꯩꯉꯣꯟꯗ꯫ ꯉꯍꯟꯁꯨ ꯆꯝꯃꯥ ꯀꯞꯄꯤꯌꯣ ꯒꯦꯝ ꯁꯥꯅꯅꯕꯥ꯫
ꯍꯥꯏ꯫ ꯍꯧꯖꯤꯛꯁꯨ ꯍꯧꯖꯤꯛꯁꯨ ꯒꯦꯝ ꯁꯥꯟꯅꯅꯤꯡꯉꯥꯏ__ ꯔꯝꯃꯅꯤ꯫
ꯃꯥꯅꯦꯕ꯫
ꯑꯩ ꯑꯩ ꯑꯃꯨ ꯄꯤꯗꯣꯏꯅꯦ ꯍꯥꯏꯔꯒ ꯄꯤꯔꯦ꯫ ꯂꯥꯏꯇꯦ ꯎꯄꯥꯏ ꯂꯩꯇ꯭ꯔꯦ꯫ ꯍꯖꯒꯅꯕꯕ꯫ ꯂꯩꯇꯕ ꯀꯥꯟꯁꯤꯗ ꯀꯗꯥꯏꯗꯩꯩ ꯆꯥꯝꯃ ꯅꯣ꯫ ꯊꯥ ꯂꯣꯏꯔꯀꯥꯟꯗ ꯌꯥꯝ ꯋꯥꯕꯁꯦ
ꯑꯩ ꯉꯁꯤ ꯂꯨꯄꯥ ꯀꯨꯟꯊ꯭ꯔꯥ ꯂꯧꯤꯗꯅ
ꯎꯝ
ꯍꯪ ꯎ ꯄ ꯄꯨꯣꯟꯗꯤꯁ ꯁꯤꯅꯤꯗꯅ ꯇꯔꯥ ꯈꯠꯊꯅꯤꯀꯣ ꯅꯪ ꯏꯕ
ꯍꯣꯏꯗ ꯍꯣꯏꯗ
ꯎꯝ
ꯑꯩꯅ ꯀꯨꯟꯊ꯭ꯔꯥ ꯄꯤꯒꯗꯕꯅꯤ ꯍꯥꯏꯗꯗꯤ ꯅꯪ ꯂꯥꯛꯍꯧꯔꯅꯤ ꯀꯔꯤ ꯀ
ꯐꯣꯟ ꯐꯖꯅ ꯇꯧꯔꯣ ꯃꯁꯤꯅ ꯊꯥꯔꯇꯤꯁꯨ ꯅꯪ ꯌꯥꯎꯕ ꯂꯥꯛꯕꯅꯤꯅꯦ
ꯍꯥ
ꯊꯥꯔꯇꯤ ꯐꯥꯎ ꯌꯎꯕ ꯉꯝꯒꯅꯦꯕ ꯅꯪꯒꯤ
ꯎꯝ ꯑ ꯃꯝꯗ
ꯂꯤꯁꯤꯡ ꯂꯤꯁꯤꯡ ꯃꯥꯒꯨꯝꯕ ꯌꯥꯎꯅꯤꯡꯉꯥꯏ ꯇꯥ꯭ꯔꯣ
ꯌꯥꯔꯄꯥ ꯑꯣ ꯑꯗꯨ ꯑꯣꯏꯔꯤꯗ ꯑ ꯇꯅꯤ
ꯑ ꯍꯥ
ꯉꯁꯤꯒꯤ ꯗꯔꯗꯤ ꯅꯨꯡꯉꯥꯏꯔꯦ
ꯎꯝ ꯁꯥꯥꯕꯗꯤ ꯁ ꯍꯃꯤ ꯑꯣꯏ ꯑꯩ ꯑꯗꯨꯒꯤ ꯐꯦꯟ ꯐꯦꯟ ꯑꯆꯕꯁꯨꯣ ꯊꯥꯕꯒꯤꯅꯤ
ꯎꯝ ꯅꯨꯡꯁꯥꯕꯨꯗꯤ ꯊꯣꯛꯇ꯭ꯔꯦ
ꯎꯝ
ꯍꯥ ꯁꯥ
ꯑꯗꯣ ꯍꯩꯅ ꯍꯒꯗꯣ
ꯎꯝ
ꯋꯀꯤꯡ ꯆꯠꯂꯁꯤꯔꯥ ꯈꯣꯡꯅ ꯍꯜꯂꯛꯄꯗ ꯑꯣꯇꯣ ꯇꯧꯅꯁꯦ
ꯑꯦ ꯕꯖꯥꯔꯗꯒꯤ ꯔꯤꯟꯐꯥꯜ ꯍꯣꯡ ꯅ ꯇꯜꯂꯗꯤ
ꯅꯠꯇꯦꯅꯦꯕ ꯑꯩ ꯍꯥꯏꯒꯦꯕ ꯑꯩꯈꯣꯏꯗꯒꯤ ꯦꯝꯁ ꯆꯠꯁꯦ ꯍꯥꯏꯕ ꯋꯥꯜ ꯄꯝꯗꯒꯤ ꯐꯩꯁ ꯂꯞꯄ ꯅꯠꯇꯦ ꯑꯩ ꯅꯨꯡꯇꯤꯒꯤ ꯆꯠꯏꯗꯨꯗꯤ ꯂꯥꯛꯄꯗꯗꯤ ꯑꯣꯇꯣ ꯇꯣꯡꯉꯁꯦ ꯍꯥꯏꯕ
ꯅꯪ ꯅꯪ
ꯍꯥꯥ
ꯅꯪꯗꯤ ꯃꯁꯥ ꯐꯥꯕꯅꯤꯅ
ꯎꯝ
ꯅꯨꯡꯁꯥ ꯂꯩꯇ꯭ꯔꯗꯤ ꯆꯠꯄ ꯌꯥꯔꯦ ꯑꯗꯨ ꯅꯨꯡꯁꯥ ꯂꯩꯔꯗꯤ
ꯑꯗꯨ ꯑꯌꯨꯛ ꯆꯠꯇꯣꯏꯔꯣ
ꯑꯠꯇ ꯑꯌꯨꯛꯁꯨ ꯌꯥꯏ ꯑꯗꯨꯕꯨ ꯈꯔ ꯇꯥꯏ
ꯑ ꯍꯎꯗ ꯍꯩꯅꯥꯎꯗ ꯄꯥꯏꯔꯒ
ꯍꯩꯅꯧꯗꯣ ꯍꯩꯅꯕ ꯂꯣꯏꯔꯦ ꯂꯧ ꯂꯨꯄꯥ ꯂꯣꯏꯔꯗꯤ ꯑꯣꯇꯣꯅ ꯆꯠꯇꯣꯏꯅꯦꯕ
ꯑꯗꯨ ꯅꯪꯕꯖꯥꯔ ꯆ ꯍꯇ ꯖꯥꯔ ꯆꯠ ꯀꯅꯤ ꯍꯥꯏꯕ ꯅꯥꯛ꯭ꯔꯣ ꯑꯗꯣ ꯍꯅꯥꯎꯗꯣ ꯄꯥꯏꯔꯒ ꯕꯖꯥꯔ ꯑꯗꯨꯝ ꯀꯣꯏꯔꯦ ꯀꯣꯏꯒꯗꯕ꯭ꯔꯥ ꯅꯪ ꯑꯅꯥꯎꯗꯤ ꯅꯪꯅ ꯄꯥꯏꯔꯣꯏ ꯑꯩꯅ ꯄꯥꯏ
ꯀꯩ ꯂꯎ ꯇꯗꯤꯗꯣ ꯃꯠꯇ
ꯎꯝ
ꯋꯥꯟ ꯅꯠꯇꯕꯩꯗ ꯆꯠꯂꯁꯦ ꯍꯥꯏꯕ
ꯎꯝ ꯔꯣꯏꯝ ꯃ ꯊꯀꯪꯃꯅꯤ
ꯗꯦꯠ ꯇꯨ ꯗꯦꯠ ꯇꯨꯗ ꯆꯠꯂꯁꯦ ꯍꯥꯏꯕ ꯏꯗꯅꯥ
ꯃꯥꯁꯨꯇꯤ ꯂꯅꯤꯗꯤꯦ
ꯍꯥꯝ
ꯃꯥ ꯊꯕꯛ ꯆꯠꯂꯗꯤꯌꯦ
ꯃꯥ ꯊꯕꯛ ꯍꯜꯂꯛꯄꯗ
ꯎ ꯆꯦ
ꯏꯚꯤꯅꯤꯡꯗ ꯏꯚꯤꯅꯤꯡꯗ ꯍꯥꯏꯕꯅꯦ ꯄꯨꯡ ꯄꯨꯡ ꯃꯔꯤ ꯋꯥꯏꯗ ꯊꯣꯛꯀꯅꯤꯗꯅ ꯍꯥ
ꯌꯦꯡꯁꯦꯕ ꯃꯇꯝ ꯂꯥꯛꯑꯒ ꯑꯩꯈꯣꯏ ꯅꯨꯡꯁꯥ ꯂꯩꯇ꯭ꯔꯗꯤ
ꯎꯝ ꯅꯪꯒꯤ ꯍꯤꯗꯥꯛꯇꯣ ꯑꯩ ꯂꯩꯕꯤꯒꯦꯕ ꯂꯨꯄꯥ ꯀꯨꯟꯒꯤ
ꯀꯩꯒꯤ ꯍꯤꯗ
ꯎꯝ ꯍꯧꯖꯤꯛ ꯆꯥꯔꯤꯗꯣ ꯍꯤꯗꯥꯛ ꯅꯠꯇ꯭ꯔꯣ
ꯑꯩ ꯃꯄꯥꯟꯗ ꯆꯜꯂꯗꯤ ꯑꯃꯨꯛꯀ ꯆꯥꯔꯔꯣꯏ
ꯎꯝ ꯍꯜꯂꯛꯄꯗ ꯆꯥꯏ ꯌꯥꯏꯗꯅ
ꯌꯨꯝ ꯌꯨꯝ ꯂꯩꯕ ꯀꯥꯟꯗ ꯆꯥꯕ ꯃꯄꯥꯟꯗꯤ ꯍꯁꯦ
ꯍꯣꯏꯕ ꯃꯝ ꯃꯄꯥꯟꯗ ꯆꯥꯎ ꯍꯥꯏꯕ ꯅꯠꯇꯦ ꯂꯩꯕꯤꯒꯦ ꯍꯥꯏꯕ ꯅꯪ ꯆꯥꯅꯤꯡꯉꯗꯤ ꯅꯠꯇ꯭ꯔꯗꯤ ꯂꯩꯕꯤꯔꯣꯏ ꯇꯣꯛꯑꯣ
ꯅꯠꯇꯦ ꯂꯥꯏꯕꯤꯌꯣ ꯑꯗꯨ ꯅꯠꯇꯕ ꯆꯋꯤꯡꯒꯝ ꯀꯨꯟꯊ꯭ꯔꯥꯒꯤ ꯂꯧꯕꯤꯔꯗꯤ ꯌꯥꯔꯦ
ꯎ ꯀꯨꯟꯊ꯭ꯔꯥꯗꯤ ꯌꯥꯝ ꯃꯜꯂꯦ
ꯆ ꯑꯩꯒꯤ ꯆꯥꯕ ꯄꯣꯠꯇꯨꯗꯤ ꯀꯨꯟꯊ꯭ꯔꯥ ꯀꯨꯟꯊ꯭ꯔꯥꯅꯦ
ꯎꯝ ꯀꯟꯒꯤ ꯂꯩꯕꯤꯗꯣꯢꯅꯦ
ꯀꯨꯟꯒꯤ ꯂꯩꯇꯦ ꯍꯥꯏꯕ
ꯐꯤꯐꯇꯤꯟꯒꯤꯗ ꯂꯧꯔꯣ ꯃꯉꯥꯒꯤ ꯁꯦꯟꯇꯔ ꯄ꯭ꯔꯁ ꯂꯧꯔꯣ
ꯑꯦ ꯑꯗꯨ ꯌꯥꯔꯣꯏ ꯑꯣꯏꯅ
ꯎꯝ
ꯑꯁꯨ ꯑꯟꯗꯗꯤ ꯗ꯭ꯔꯣꯌꯤ ꯗ꯭ꯔꯣꯌꯤ ꯏꯕ ꯍꯧꯔꯅꯤ
ꯀꯩ ꯇꯧꯋꯦ
ꯅꯍꯥꯟꯗꯃꯣꯁꯀꯣ ꯇꯝꯕ ꯃꯇꯝꯗꯗꯤ ꯑꯩ ꯗ꯭ꯔꯣꯋꯤꯡ ꯐꯖꯅ ꯏꯕꯅꯦ
ꯑꯩꯒꯤ ꯌꯦꯄꯤꯒꯣ ꯑꯩꯒꯤ ꯄꯣꯇ꯭ꯔꯦ
ꯄꯣꯔꯇ꯭ꯔꯦꯠꯕꯨꯨꯗꯤ ꯈꯪꯗꯦ ꯄꯣꯔꯇ꯭ꯔꯦꯠꯄꯨꯗꯤ ꯑꯗꯨꯃꯥꯏꯅ ꯅꯠꯇꯦ ꯁꯤꯅꯦꯔꯣꯒꯨꯝꯕ ꯀꯣ
ꯁꯤꯟꯅꯔꯤ ꯍꯥꯏꯌꯣ
ꯁꯤꯅꯔꯤ ꯅꯠꯇꯦ ꯁꯤꯅꯔꯤ ꯑꯣ ꯍꯥꯏꯕꯅꯤ ꯀꯣ
ꯑꯦ ꯁꯤꯟꯅꯔꯤꯑꯣꯗꯤ ꯇꯣꯡꯉꯂꯦꯀꯣ
ꯏꯁ ꯎꯝꯁꯦ
ꯁꯤꯅꯔꯤ ꯍꯥꯏꯕꯗꯤ ꯚ꯭ꯌꯨ ꯐꯖ ꯐꯖꯕ ꯍꯥꯏꯕꯗꯣ ꯅꯠꯇ꯭ꯔꯣ ꯁꯤꯟꯅꯔꯤꯑꯣ ꯍꯥꯏꯕꯗꯤ ꯁꯤꯟ ꯑꯃꯒꯤꯅꯦ
ꯑꯣ ꯇꯨꯔꯥ
ꯅꯪ ꯉꯧꯔꯕꯣ ꯑꯁ
ꯀꯔꯤ ꯌꯧꯔꯒꯦ
ꯌꯥꯎꯗ꯭ꯔꯤ ꯌꯥꯎ꯭ꯔꯅꯦ ꯍꯧꯖꯤꯛꯀꯥꯟ ꯒꯥꯔꯤ ꯊꯧꯕꯁꯦ ꯌꯥꯝ ꯆꯦꯛꯁꯤꯟꯗ꯭ꯔꯦ ꯎ ꯀꯤꯕꯨ ꯀꯥꯌꯦ ꯑꯦ ꯀꯩꯅꯣꯗꯣ ꯌꯨꯀꯝꯕꯔꯗꯣ ꯑꯩꯈꯣꯏꯒꯤꯗ ꯆꯥꯅꯤꯡꯉꯦ ꯆꯤꯡꯒꯤꯗꯣ
ꯁꯥꯔꯛꯑꯣ ꯍꯥꯏꯕꯗꯨꯅ ꯑꯗꯨꯗꯤ ꯅꯪ ꯆꯦꯗ
ꯃꯥꯅꯦ ꯐꯎꯦ
ꯑꯩꯈꯣꯏ ꯑꯩꯈꯣꯏꯗꯗꯤ ꯑꯩꯈꯣꯏꯗꯗꯤ ꯌꯥꯡꯈꯩ ꯌꯥꯡꯈꯥꯏꯒꯤ ꯌꯥꯝ ꯄꯤꯅꯦ ꯁꯤꯗꯗꯤ ꯀꯦꯖꯤ ꯑꯗꯨꯝ
ꯎꯝ ꯌꯥꯡꯈꯥꯏꯒꯤ ꯃꯔꯤ ꯃꯉꯥ ꯄꯤꯗꯧ ꯃꯥꯜꯂꯦ ꯑꯩꯈꯣꯏꯒꯤꯗꯣ ꯌꯥꯝꯗꯕꯅꯤꯅꯦ ꯕꯖꯔꯗꯦ
ꯅꯠꯇꯦ ꯍꯧꯖꯤꯛ ꯍꯧꯗꯤꯀꯣ ꯃꯇꯝꯅꯤꯅ ꯌꯥꯝ ꯌꯥꯝ ꯄꯤꯅꯤ
ꯇꯨꯡꯉꯣ ꯅꯪꯛꯇ ꯃꯡꯂꯣꯡꯒꯤ ꯈꯪꯗꯦ
ꯈꯪꯉꯦ ꯑꯩꯗ ꯃꯦꯡꯡꯂ ꯃꯦ
ꯑꯗꯣ ꯑꯗꯣ ꯅꯍꯥꯟꯗꯨꯒ ꯍꯟꯗꯛ ꯍꯧꯖꯤꯛ ꯍꯧꯖꯤꯛ ꯇꯣꯡꯉꯥꯜꯂꯦ ꯌꯥꯝꯅ
ꯑꯩꯈꯣꯏ ꯈꯨꯗꯗꯤꯀꯣ
ꯎꯝ ꯈꯨꯟꯗꯗꯤ ꯍꯣꯏ
ꯅꯠꯇꯦ ꯅꯠꯇꯦ ꯑꯩ ꯍꯥꯏꯦꯈꯤꯕ ꯈꯨꯟꯗꯗꯤꯀꯣ
ꯎꯝ
ꯂꯄꯣꯛꯗ ꯑ ꯀꯩ ꯍꯥꯏꯁꯤꯔꯥ ꯂꯄꯨꯛ ꯂꯄꯨꯛꯗꯀꯣ ꯌꯃꯟ ꯃꯒꯤ ꯔꯥꯏꯁꯗꯣ
ꯎꯝ ꯎꯝ
ꯁꯨꯀꯥꯏꯌꯦ ꯍꯥꯏꯕꯅꯤꯅ ꯂꯣꯏ ꯇꯥꯛꯈ꯭ꯔꯛꯦ
ꯎꯝ ꯆꯒꯅꯤ
ꯑꯪꯒꯤ ꯈꯉꯣ
ꯃꯥꯒꯤ ꯀꯩꯅꯣꯁꯨ ꯍꯧꯕꯅꯦ ꯁꯤꯡꯖꯨ ꯃꯤꯃꯤ ꯍꯥꯄꯗꯦꯅ ꯇꯣꯠꯄ
ꯋꯥꯅꯤ ꯅꯍꯥꯟ ꯆꯥꯈ꯭ꯔꯦ
ꯑꯥ ꯑꯩꯅ ꯁꯦꯝꯕꯤꯕ
ꯅꯠꯇꯦ ꯅꯪꯅ ꯁꯦꯝꯕꯤꯕꯗꯣ ꯐꯖꯅ ꯍꯥꯎꯇꯦ ꯑꯩꯅ ꯑꯩꯅ ꯍꯩꯒꯤ ꯁꯥꯂꯥꯠ ꯁꯦꯝꯕꯗꯣ ꯍꯥꯎꯕꯅꯦ
ꯗꯦꯡꯒꯤ ꯅꯥꯟꯕ ꯀꯥꯟꯗ ꯑꯩ ꯆꯥꯕꯗꯣ
ꯎꯝ
ꯍꯧꯗ꯭ꯔꯗꯤ ꯑꯗꯨꯗꯤ ꯑꯇꯥꯡ ꯑꯇꯥꯡꯕ ꯄꯣꯠ
ꯑ ꯁꯪꯒꯣꯝ ꯁꯪꯒꯣꯝꯔ ꯁꯪꯒꯣꯝ ꯅꯠꯇꯦ ꯀꯥꯔꯠ ꯀꯥꯔꯠꯀꯤ ꯃꯍꯤ
ꯑꯗꯨ ꯁꯩꯂꯥꯠꯗꯣ